ꯑꯣ ꯇꯥꯕ꯭ꯔꯣ ꯇꯥꯔꯦ ꯏꯕꯦꯝꯃꯥ
ꯀꯩꯗꯧꯔꯤꯅꯣ ꯄꯥꯈꯪ ꯏꯍꯤ
ꯀꯩꯁꯨ ꯇꯧꯗꯦꯗ ꯆꯥꯛ ꯆꯥꯊꯣꯛ ꯑꯒ ꯑꯗꯨꯝ ꯐꯝ ꯐꯃꯨꯡꯗ
ꯀꯩ ꯀꯩ ꯃꯊꯦꯜ ꯆꯥꯔꯕꯣ
ꯉꯆꯤꯖꯨ ꯌꯦꯟꯖꯥꯡ ꯍꯥꯎꯇꯦ
ꯍꯤꯍꯤ ꯑꯩꯈꯣꯏꯁꯨ ꯍꯥꯎ
ꯃꯥꯏꯔꯦꯟ ꯃꯅꯥꯒ ꯃꯣꯔꯣꯛ ꯃꯦꯠꯄ ꯑꯃ
ꯑꯣ ꯑꯣ ꯅꯣꯏ ꯈꯨꯟꯗꯔꯣ
ꯈꯨꯟꯗꯅꯦ ꯈꯨꯟꯗ ꯂꯩꯇꯅ ꯀꯥꯏꯗ ꯆꯠꯀꯦ ꯍꯥꯏꯔ ꯆꯠꯁꯦ ꯍꯥꯏꯔꯣ
ꯑꯩꯗꯤ ꯕꯖꯥꯔꯗ ꯂꯩꯕ꯭ꯔꯣ ꯈꯟꯕ
ꯑꯣ ꯑꯗꯨꯅꯤ
ꯀꯅꯥ ꯀꯅꯥ ꯂꯩꯒꯦ ꯍꯧꯖꯤꯛꯇꯤ
ꯏꯆꯦꯒ ꯏꯃꯥꯒ ꯃꯣꯏꯗꯤ ꯀꯤꯠꯆꯟꯗ ꯂꯩꯌꯦ ꯑ ꯆꯥꯛꯁꯪꯗ ꯂꯩꯌꯦꯅ
ꯑꯣ ꯑꯣ ꯐꯩꯌꯤꯅꯦ
ꯎꯝ
ꯃꯩ ꯂꯥꯛꯑꯦꯀꯣ ꯑꯁ ꯍꯧꯖꯤꯛ ꯈꯛꯇ ꯆꯥꯛ ꯆꯥꯛ ꯆꯥꯛ ꯐꯥꯎ ꯊꯣꯡꯗ꯭ꯔꯤꯗ
ꯅꯪ ꯊꯣꯡꯗꯣꯏꯔꯣ
ꯎꯝ ꯏꯃꯥꯟꯅꯕꯤ ꯊꯣꯡꯗꯣꯏꯅꯦ ꯑꯩꯗꯤ ꯃꯣꯔꯅꯤꯡ ꯊꯣꯡꯕ ꯑꯌꯨꯛꯇ ꯊꯣꯡꯕ ꯑꯩꯗꯤ
ꯐꯩꯅꯦ ꯑꯌꯨꯛꯇ ꯊꯣꯡꯕ ꯇꯟꯗ꯭ꯔꯣ
ꯎꯄꯥꯥꯏ ꯂꯩꯥꯇꯦ
ꯑꯌꯨꯛꯇꯗꯤ ꯊꯣꯡꯕ ꯇꯜꯂꯦꯗ
ꯆꯥꯛ ꯊꯣꯡꯕ ꯈꯠꯇ ꯅꯠꯇꯦꯗ ꯍꯧꯒꯠ ꯍꯧꯒꯠꯅꯤꯡꯉꯥꯏꯁꯨ ꯌꯥꯝ ꯇꯜꯂꯦꯗ
ꯎꯝ ꯑꯗꯨꯅꯦꯕ ꯄꯨꯡ ꯀꯌꯥꯗ ꯍꯧꯒꯠꯀꯦ
ꯃꯔꯤ ꯃꯈꯥꯏꯗ
ꯃꯔꯤ ꯃꯈꯥꯏ ꯋꯥ ꯌꯥꯝ ꯉꯜꯂꯤꯅ
ꯎꯝ ꯌꯥꯝ__
ꯀꯩꯗꯧꯅꯤꯡꯉꯥꯏ ꯃꯔꯤ ꯃꯔꯤ ꯃꯈꯥꯏꯗ ꯍꯧꯒꯠꯂꯒ
ꯎꯝ ꯀꯣꯆꯤꯡ ꯆꯠꯄ
ꯑꯣ ꯃꯤꯃꯆꯥꯥꯗꯤ ꯌꯥꯝ ꯐꯩꯌꯦꯀꯣ
ꯑꯁ ꯐꯇꯦꯗ
ꯂꯥꯏꯔꯤꯒ ꯌꯥꯝ ꯍꯩꯔꯝꯗꯧ ꯃꯥꯜꯂꯦꯀꯣ
ꯑꯁ ꯂꯥꯏꯔꯤꯛꯀꯤ ꯃꯇꯥꯡꯅꯤꯅꯦ ꯍꯥꯏꯔꯗꯨꯕꯨ ꯑꯣ ꯖꯤꯔꯣꯅꯦ ꯄꯥꯏꯌꯜ ꯂꯩꯇ꯭ꯔꯦ
ꯅꯣꯏꯁꯨ ꯏꯁ ꯂꯥꯏꯔꯤꯛ ꯄꯥꯡꯕꯅꯤꯅ ꯏꯁ ꯌꯥꯗ꯭ꯔꯦꯅꯦ
ꯎꯝ ꯅꯣꯏꯗꯤ ꯈꯔꯗꯤ ꯍꯩꯔꯝꯅꯤꯗꯥ
ꯍꯩꯇꯔꯦ
ꯂꯥꯏꯔꯤ ꯍꯩ
ꯑ ꯅꯪ ꯃꯩꯇꯩ ꯃꯌꯦꯛ ꯄꯥꯕ ꯍꯩꯕ꯭ꯔꯥ ꯄꯥꯕ ꯊꯣꯛꯄ꯭ꯔꯥ ꯃꯩꯇꯩ ꯃꯌꯦꯛ
ꯈꯤꯇꯪ ꯀꯩ ꯍꯥꯏꯁꯤꯔꯣ ꯈꯤꯇꯪ ꯂꯥꯏꯕꯗꯤ ꯗꯨꯝ ꯄꯥꯕ ꯊꯣꯑꯦ
ꯑꯣ ꯃꯤꯡꯗꯤ ꯏꯕ꯭ꯔꯥ ꯏꯕ ꯍꯩꯕ꯭ꯔꯥ ꯑꯩ ꯐꯥꯎ ꯏꯕ ꯍꯩ ꯗ꯭ꯔꯤꯅꯦ
ꯑꯩꯒꯤ ꯃꯤꯡꯗꯤ ꯍꯩꯔꯝꯒꯅꯤ ꯍꯣꯏ ꯑꯩ ꯅꯍꯥꯟ ꯍꯩꯕꯅꯦ ꯑꯃꯨꯛ ꯀꯥꯎꯔꯦ ꯑꯩꯁꯨ
ꯎꯝ ꯑꯩꯗꯤ ꯑꯦꯛꯖꯥꯝ ꯊꯥꯕ ꯇꯦꯟ ꯇꯦꯟ ꯑꯦꯛꯖꯥꯝ ꯊꯥꯕꯁꯨ ꯀꯩꯝꯇ ꯍꯥꯏꯇꯦ ꯑꯗꯨꯒ ꯊꯥꯏ꯫ ꯀꯣꯏꯁꯟ ꯉꯥꯛꯇ ꯑꯌꯥꯝꯕ ꯑꯗꯨꯒ ꯈꯔ ꯏ ꯂꯥꯟꯕ꯭ꯔ ꯆꯨꯝꯕ꯭ꯔꯁꯨ ꯈꯪꯗ꯭ꯔꯦ ꯄꯪꯏ ꯏꯕꯅꯦ꯫
ꯏꯕ ꯁꯣꯛ ꯊꯣꯛꯇ꯭ꯔꯦꯕ ꯄꯥꯕꯁꯨ ꯊꯣꯛꯇ꯭ꯔꯦꯕ ꯈꯤꯇꯪ ꯈꯤꯇꯪ ꯎꯝ꯫ ꯑꯗꯨꯅꯤ ꯂꯥꯏꯔꯤꯛ ꯄꯥꯗ꯭ꯔꯒ ꯊꯥꯕ ꯍꯥꯏꯕꯁꯦ ꯌꯥꯝ ꯂꯥꯏꯕꯅꯤ꯫
ꯌꯥꯏꯌꯦ ꯌꯥꯏꯌꯦ ꯅꯪꯁꯨ꯫
ꯎꯝ
ꯅꯣꯏ ꯈꯨꯟꯅ ꯂꯩꯕ ꯅꯨꯡꯉꯥꯏꯕ꯭ꯔꯣ?
ꯅꯨꯡꯉꯥꯏꯗ꯫
ꯑꯣ
ꯅꯪ ꯅꯪ ꯀꯣꯜ ꯇꯧꯔꯛꯄꯗꯣ ꯑꯩ ꯀꯣꯆꯤꯡ ꯂꯧꯕ ꯆꯠꯄ ꯑꯗꯨ ꯍꯧꯖꯤꯛꯅ ꯍꯜꯂꯛꯑꯦꯕ꯫
ꯑꯗꯨꯒꯤ꯫
ꯑꯁ ꯀꯅꯥꯅꯣ ꯀꯣꯜ ꯇꯧꯔꯛꯑꯦ ꯑꯦꯁ ꯑꯩ ꯇꯜꯂꯦꯗ꯫
ꯑꯩ ꯇꯥꯜꯂꯦꯗ꯫ ꯇꯟꯒꯅꯨ ꯇꯟꯒꯅꯨ꯫
ꯑꯩꯒꯤ ꯅꯨꯄꯤꯒ ꯍꯧꯖꯤꯛ ꯀꯟꯅ ꯅꯨꯡꯉꯥꯏꯅ ꯋꯥꯔꯤ ꯁꯥꯔꯤꯉꯩꯁꯤꯗ ꯀꯅꯥꯔ ꯄꯥꯏꯈꯠꯂꯣꯏꯗ꯫ ꯈꯠꯂꯣꯏ ꯑꯩꯗꯤ꯫
ꯑꯦ
ꯅꯪꯗꯤ ꯑꯩꯒꯤ ꯊꯝꯃꯣꯏꯅꯦ꯫
ꯅꯪ ꯅꯪ ꯅꯪ ꯄꯥꯏꯈꯠꯂꯗꯤ ꯅꯪ ꯃꯥꯡꯉꯅꯤꯀꯣ꯫
ꯎꯝ ꯑꯩ ꯃꯥꯡꯉꯦꯕ ꯅꯪ ꯅꯪ ꯑꯃꯨꯛ ꯆꯠꯈ꯭ꯔꯗꯤ ꯑꯩ ꯃꯥꯡꯉꯦꯕ꯫
ꯍꯣꯏ꯫
ꯑꯁꯨꯛ ꯂꯨꯅ ꯊꯤꯔꯀꯥꯟꯁꯤꯗ ꯑꯁ ꯆꯍꯤ ꯌꯥꯝ ꯃꯇꯝ ꯆꯠ ꯆꯪꯉꯤꯕ꯫
ꯑꯁ ꯂꯣꯏꯔꯦꯍꯦ꯫ ꯆꯍꯤ ꯀꯌꯥ ꯆꯪꯕ꯭ꯔꯣ ꯑꯩ ꯊꯤꯕ꯫
ꯍꯥꯏꯕꯗꯤ?
ꯑꯩꯕꯨ ꯊꯤꯕ ꯆꯍꯤ ꯀꯌꯥ ꯆꯪꯕ꯭ꯔꯣ ꯍꯥꯏꯕꯅꯤꯗ꯫
ꯑꯥ ꯌꯥꯝ ꯆꯪꯗꯦꯗ ꯃꯔꯤ ꯃꯉꯥꯗꯤ ꯆꯨꯝ ꯆꯪꯉꯦ꯫
ꯑꯁ ꯌꯥꯝꯔꯒ꯫
ꯑꯉꯥꯡ ꯑꯣꯏꯔꯤꯉꯩꯗꯒꯤ ꯇꯤꯅꯝꯅꯤꯅ ꯀꯣ꯫
ꯑꯥ
ꯈꯔꯗꯤ ꯆꯪꯉꯤ ꯋꯥꯔꯦ꯫
ꯐꯩꯌꯦ ꯐꯩꯌꯦ ꯅꯣꯏꯁꯨ꯫ ꯅꯣꯏꯗꯤ ꯏꯁꯀꯨꯜ ꯆꯠꯇ꯭ꯔꯕ꯭ꯔꯣ ꯍꯟꯗꯛꯇꯤ?
ꯆꯠꯇ꯭ꯔꯦꯗ ꯃꯊꯪ ꯊꯥꯗ ꯑꯣꯏꯅ ꯆꯠꯄ ꯍꯧꯔꯒꯦ
ꯑꯣ ꯑꯣ ꯑꯩ ꯑꯩꯁꯨ ꯊꯥ ꯑꯃ ꯁꯨꯗꯧꯔꯦ ꯁ꯭ꯀꯨꯜ ꯆꯠꯇꯕꯁꯦ
ꯑꯁ ꯆꯠ ꯆꯠꯇ꯭ꯔꯁꯨ ꯌꯥꯏꯗ ꯀꯣꯆꯤꯡꯕꯨ ꯑꯗꯨꯝ ꯂꯧꯈ꯭ꯔꯗꯤꯀꯣ
ꯑꯣ
ꯅꯠꯇ꯭ꯔ
ꯑꯗꯨꯅꯤ ꯈꯪꯗ꯭ꯔꯦꯅꯦ
ꯂꯥꯏꯔꯤꯛ ꯇꯝꯕꯅꯦꯅ ꯄꯪꯇꯝ ꯇꯝꯔꯒ ꯂꯥꯏꯔꯤꯛꯁꯨ ꯄꯥꯗꯦ ꯑꯩꯗꯤ
ꯎꯝ ꯄꯥꯒꯅꯨ ꯄꯥꯒꯅꯨ ꯄꯥꯗꯕꯅ ꯍ‌ꯦꯟꯅ ꯐꯥꯕꯅꯤ
ꯎꯝ
ꯍꯥ
ꯅꯪꯒꯤ ꯅꯪꯒꯤ ꯅꯆꯦꯒꯀꯣ ꯅꯪꯒꯤ ꯈꯨꯟ ꯈꯨꯟꯒꯤ ꯅꯨꯄꯤ ꯑꯃ
ꯑꯥ
ꯃꯣꯏ ꯑꯅꯤꯒꯤ ꯃꯤꯡꯗꯣ ꯑꯁ ꯑꯩꯗꯤ ꯅꯔꯚꯁ ꯆꯠꯂꯦꯗ
ꯀꯩ ꯆꯠꯄ
ꯅꯪꯒꯤ ꯅꯥꯃ ꯅꯃꯥꯟꯅꯕꯒꯤ ꯃꯆꯦ ꯑꯃ ꯂꯩꯕꯗꯨ ꯅꯪꯒꯤ ꯅꯆꯦꯒꯤ ꯃ ꯃꯃꯤꯡꯒ ꯈꯔ ꯃꯥꯟꯅꯕꯗꯣ
ꯑꯣ ꯈꯪꯗ꯭ꯔ‌ꯦ
ꯅꯆꯦ ꯃꯃꯤꯡ ꯑꯃ ꯃꯥꯒꯤ ꯃꯆꯦꯢ ꯃꯃꯤꯡꯒ ꯑꯁ ꯑꯩꯗꯤ
ꯅꯪꯒꯤ ꯅꯅꯥꯎ ꯅꯨꯄꯤꯗꯤ ꯀꯥꯏꯗ ꯂꯩꯔꯒꯦ ꯌꯨꯝꯗ ꯂꯩꯕ꯭ꯔꯣ
ꯑ ꯀꯩꯁꯨ ꯍꯥꯏꯗ‌ꯦ ꯉꯏꯈꫭꯀꯣ
ꯎꯝ
ꯈꯪꯗ꯭ꯔꯦꯗ
ꯈꯪꯗ꯭ꯔꯦꯗ ꯑꯩꯁꯨ ꯑꯁ ꯆꯈꯥꯏ
ꯂꫭꯏꯔ‌ꯦꯍꯦ
ꯌꯥꯕꯅꯤꯅ ꯄꯪꯆꯤꯛꯇ ꯆꯤꯛꯑꯦ ꯑꯩ ꯂꯩꯕ ꯉꯝꯗ꯭ꯔꯦ
ꯈꯔ ꯈꯔꯗꯤ ꯁꯣꯏꯕ ꯇꯥꯔꯦ ꯅꯪꯁꯨ ꯀꯩꯔꯣ ꯍꯟꯗꯛ ꯃꯔꯛꯁꯤ ꯌꯥꯗꯦꯅꯦ
ꯍꯟꯗꯁꯦ ꯀꯥꯡ ꯌꯥꯝꯃꯦ
ꯀꯥꯡ ꯌꯥꯝꯃ‌ꯦ ꯀꯥꯡ ꯌꯥꯝꯃ‌ꯦ
ꯌꯥꯝꯃꯦ ꯌꯥꯝ ꯌꯥꯝꯈ꯭ꯔꯦ
ꯅꯣꯏꯗꯗꯤ ꯌꯥꯝꯗ꯭ꯔꯣ
ꯑꯁ ꯑꯩꯈꯣꯏꯗꯅ ꯍꯦꯟꯅ ꯌꯥꯝꯃꯦ
ꯑꯣ ꯌꯥꯝꯃꯗꯤ ꯍꯥꯜꯂꯨꯅꯦ ꯀꯥꯡꯒꯤ ꯀꯥꯡꯍꯧ ꯆꯥꯕꯅꯦ ꯀꯥꯡꯗꯨ
ꯑ ꯑ
ꯀꯥꯡ ꯍꯤꯟꯖꯥꯡ ꯆꯥꯕꯅꯤ ꯅꯣꯏꯗꯤ
ꯎ ꯂꯣꯏꯔꯦꯍꯦ ꯅꯪꯁꯨ ꯑꯣ
ꯆꯥꯗꯒꯤꯅ ꯍꯦꯟꯅ ꯍꯥꯎꯕꯅꯦ
ꯀꯥꯡ ꯏꯟꯖꯥꯡ ꯆꯥꯔꯗꯤ ꯆꯥꯕ
ꯎꯝ ꯀꯥꯡ ꯍꯦꯟꯖꯥꯡ ꯆꯥꯅꯤꯡ ꯆꯥꯅꯤꯡꯉꯗꯤꯀꯣ ꯀꯩꯅꯣ ꯄꯨꯈ꯭ꯔꯤ ꯃꯅꯥꯛꯇꯔꯥ ꯑꯗꯨꯝ ꯆꯠꯂꯣ ꯀꯥꯡ ꯌꯥꯝ ꯆꯦꯛꯂꯛꯀꯅꯦꯕ ꯑꯗꯨꯒ ꯍꯥꯜꯂꯣ ꯏꯗꯤ ꯈꯔ ꯈꯔ ꯃꯥꯡꯕ ꯇꯥꯅꯤꯅ
ꯁꯤꯕ ꯇꯥꯔꯕꯅꯤꯅꯦ
ꯁꯤꯈ꯭ꯔꯁꯨ ꯀꯩꯁꯨ ꯀꯥꯏꯗꯕꯅꯤꯗ ꯑꯃꯨꯛ ꯍꯤꯡꯕ ꯌꯥꯕꯗꯨꯕꯨ ꯗꯣꯛꯇꯔꯗ ꯄꯨꯈ꯭ꯔꯗꯤ ꯑꯃꯨꯛ ꯍꯤꯡꯉꯅꯤꯗꯅ ꯍꯟꯗꯛ ꯀꯥꯟꯁꯦ ꯇꯦꯛꯅꯣꯂꯣꯖꯤ ꯌꯥ ꯌꯥꯝꯅꯤ ꯐꯒꯤ ꯇꯧꯕꯅꯤ ꯐꯒꯤ ꯇꯧꯕꯅꯤ ꯏꯪꯍꯟꯒꯅꯨ ꯀꯣ ꯐꯖꯅ ꯂꯩꯔꯝꯃꯣ ꯅꯪ ꯃꯄꯥꯟꯗ ꯀ ꯊꯣꯂꯛꯀꯅꯨ
ꯔꯦ
ꯅꯁꯛꯁꯨ ꯐꯖꯕꯅꯤꯅ ꯅꯨꯄꯥꯁꯤꯡ ꯉꯥꯎꯅꯔꯦꯕ ꯑꯩꯒꯤ ꯄꯥꯎ ꯌꯥꯝ ꯇꯥꯔꯦꯕ
ꯋꯥ ꯌꯥꯝ ꯉꯥꯏꯔꯛꯀꯅꯨꯍꯦ ꯑꯗꯨꯒꯨꯝꯕ ꯁꯛ ꯊꯤꯕꯗꯨ ꯁꯛ ꯊꯤꯕꯗꯨꯕꯨ ꯁꯛ ꯐꯒꯤ ꯍꯥꯏꯔꯦꯅꯦ ꯏꯀꯥꯏꯈ꯭ꯔꯦꯗ ꯑꯩ ꯏꯊꯟꯗ ꯈꯪꯕꯅꯤꯅ
ꯑꯩꯁꯤꯗꯤ
ꯎꯝ
ꯍꯧꯖꯤꯛꯀꯥꯟꯗꯤ ꯁꯛ ꯌꯦꯡꯕ ꯌꯥꯗ꯭ꯔꯦ ꯊꯃꯣꯏ ꯌꯦꯡꯒꯗꯕꯅꯦ ꯁꯛꯅꯕꯨ ꯏꯁ ꯃꯁꯛꯁꯨ ꯑ ꯌꯥꯝ ꯐꯖꯔꯁꯨ ꯑ ꯀꯩ ꯍꯥꯏꯁꯤꯔꯥ ꯃꯥꯒꯤ ꯊꯝꯃꯣꯏ ꯌꯥꯝ ꯐꯠꯇ꯭ꯔꯗꯤ ꯀꯩ ꯀꯩꯗꯧꯔꯅꯤ ꯀꯩꯁꯨ ꯀꯥꯏ ꯀꯥꯟꯅꯗꯦꯅ
ꯎꯝ ꯀꯥꯟꯅꯗꯦ
ꯑ
ꯊꯃꯣꯏꯕꯨ ꯁꯦꯡꯕꯨ ꯁꯦꯡꯉꯗꯤ ꯌꯥꯔꯦꯅꯦ
ꯎꯝ ꯊꯃꯣꯏꯕꯨ ꯁꯦꯡꯕꯨ ꯁꯦꯡꯉꯗꯤ
ꯑꯗꯣ ꯅꯨꯄꯥꯁꯤꯡꯗꯤ ꯑꯌꯥꯝꯕꯅ ꯃꯁꯛ ꯐꯖꯕ ꯌꯦꯡꯉꯦꯕ ꯅꯨꯄꯤ ꯃꯁꯛ ꯐꯖꯕ
ꯑꯗꯨꯅꯤ
ꯅꯪꯁꯨ ꯌꯦꯡꯔꯝꯒꯅꯤ
ꯎꯝ
ꯎꯝꯗꯤ
ꯅꯠꯇꯦ ꯅꯠꯇꯦ ꯅꯠꯂꯦ
ꯑꯩꯗꯣ ꯍꯧꯖꯤꯛꯀꯤꯗꯣ ꯁꯣꯏꯕꯅꯦ
ꯀꯥꯏꯗꯦ ꯀꯥꯏꯗꯦ ꯁꯣꯏꯔꯁꯨ ꯋꯥꯟ ꯋꯥ ꯉꯥꯡꯔꯛꯑꯣꯍꯦ
ꯉꯥꯡꯉꯛꯀꯦ ꯑꯩꯗꯨ ꯈꯔ ꯑ ꯃꯦꯁꯦꯁ ꯂꯥꯛꯄ ꯑꯗꯨꯏꯅꯤꯗ
ꯑꯣ ꯑꯣ
ꯑꯁ ꯅꯪꯗꯤ ꯆꯍꯤ ꯀꯌꯥꯗꯤ ꯁꯨꯔꯦ
ꯑꯁ ꯑꯍꯟ ꯑꯣꯏꯌꯦ
ꯑꯍꯟ ꯑꯣꯏꯈ꯭ꯔꯕꯣ
ꯑꯣꯏꯒ꯭ꯔꯦ
ꯑꯦꯁ ꯑꯍꯟꯗꯤ ꯃꯥꯟꯗꯤ ꯃꯥꯟꯕ ꯈꯣꯟꯖꯦꯜ ꯗꯣ ꯑꯩꯉꯣꯟꯗꯒꯤ ꯍꯟꯕ ꯃꯥꯜꯂꯦꯗ
ꯑꯥ ꯃꯤ ꯑꯇꯣꯞꯄꯁꯨ ꯑꯗꯨꯝ ꯍꯥꯏꯌꯦ ꯏ ꯀꯨꯟ ꯌꯧꯗ꯭ꯔꯤ
ꯌꯥꯎꯗ꯭ꯔꯤ ꯑꯗꯨꯗꯤ ꯀꯌꯥ
ꯅꯥꯏꯟꯇꯤꯟ
ꯅꯥꯏꯟꯇꯤꯟ
ꯅꯥꯏꯟꯇꯤꯟ ꯁꯨꯔꯅꯤ ꯍꯟꯗꯛ
ꯀꯩ ꯇꯥ ꯑ ꯀꯩ ꯀꯩ ꯊꯥꯗ ꯄꯣꯛꯄ
ꯑꯒꯁ
ꯑꯣ ꯅꯪꯗꯤ ꯑꯩꯉꯣꯟꯗꯒꯤ ꯍꯜꯂꯤꯅ
ꯎꯝ ꯈꯪꯗꯦ ꯍꯜꯂꯝꯒꯅꯤ
ꯍꯜꯂꯝꯒꯅꯤ ꯍꯥꯏꯕ ꯌꯥꯗꯦ ꯍꯜꯂꯝꯃꯤ
ꯑꯦ ꯍꯥꯏꯗꯤ ꯅꯪꯒꯤ ꯆꯍꯤ ꯈꯪꯗꯕꯅꯤꯅ ꯅꯣꯏꯗꯤ ꯅꯨꯡꯉꯥꯏꯔꯝꯅꯤꯅꯦ ꯑꯁ ꯂꯧꯇꯥꯕ ꯂꯣꯏꯔꯗꯤ ꯑꯗꯨꯝ ꯇꯨꯝꯅꯤꯡꯉꯥꯏ ꯈꯛꯇ
ꯑ